ꯇꯥꯕ꯭ꯔꯣ
ꯇꯥꯕ꯭ꯔ ꯇꯥꯔꯦ ꯃꯣꯏ ꯃꯃꯥ
ꯀꯔꯤ ꯇꯧꯔꯤꯒꯦ ꯃꯣꯏ ꯕꯕꯥ
ꯌꯥꯝ ꯅꯨꯡꯉꯥꯏꯕ ꯋꯥꯔꯤ ꯄꯥꯎꯈꯨꯝꯅꯤꯒꯣ ꯅꯪꯒꯤꯗꯣ
ꯀꯩꯅꯣ ꯃꯣꯏ ꯕꯕꯥꯁꯦ ꯉꯁꯤ ꯉꯥꯎꯔꯕꯣ ꯀꯔꯤꯒꯤ ꯇꯨꯝꯗꯨꯔꯤꯒꯦ
ꯇꯨꯝꯒꯦ ꯇꯧꯔꯦ ꯇꯨꯝꯒꯦ ꯇꯧꯔꯦ ꯅꯪꯗꯤ
ꯑꯩꯖꯨ ꯐꯃꯨꯡꯗ ꯂꯩꯔꯦ
ꯆꯥꯛꯀ ꯆꯥꯔ
ꯆꯥꯛ ꯆꯥꯔꯦ ꯉꯁꯥꯏ ꯄꯨꯡ ꯉꯁꯤꯗꯤ ꯃꯥꯄꯟ ꯅꯤꯄꯥꯟꯗ ꯆꯥꯔꯦ ꯑ ꯎꯝ ꯉꯁꯤꯗꯣ ꯅꯥꯕꯒꯤ ꯑꯩꯗꯣ ꯗꯨꯒꯤ ꯍꯤꯗꯥꯛ ꯆꯥꯅꯕ
ꯀꯃꯥꯏ ꯇꯧꯒꯅ
ꯑꯁ ꯌꯨꯡ ꯍꯥꯟꯕꯗ ꯁꯨꯡꯌꯥ ꯐꯤꯚꯔꯁꯨ ꯌꯥꯎꯔꯦ ꯌꯨꯡ ꯍꯥꯟꯕꯗꯣ ꯁꯨꯡꯌꯥ ꯌꯥꯗ꯭ꯔꯕꯩꯗꯣ ꯋꯥꯕꯁꯤꯗꯤ ꯉꯖꯥꯏ
ꯁꯥꯅ ꯊꯣꯛꯄ ꯌꯥꯗꯕ꯭ꯔꯥ ꯍꯥꯢꯖꯦ
ꯊꯣꯛꯄꯗꯤ ꯊꯣꯛꯑꯦꯕꯀꯣ ꯑꯗꯨꯗ ꯍꯥꯟꯗꯣꯛꯄꯗꯣ ꯅꯥꯕ ꯑꯗꯨꯝ ꯌꯨꯡ ꯍꯥꯟꯅꯤꯡꯉꯒ ꯂꯩꯔꯕ
ꯀꯃꯥꯏꯅ ꯇꯧ ꯔꯅꯗꯥ
ꯗꯣꯛꯇꯔ ꯔꯅ
ꯎꯝꯃꯣ ꯀꯌꯥꯝ ꯆꯥꯁꯤꯟꯂꯨꯕ ꯀ ꯂꯩꯕ꯭ꯔꯣ
ꯗꯣꯛꯇꯔ ꯌꯦꯡꯉꯨꯔꯦ ꯑꯗꯨꯒ ꯍꯤꯗꯥꯛ ꯄꯤꯔꯛꯑꯦ ꯍꯨꯖꯤꯛ ꯈꯔ ꯐꯥꯈ꯭ꯔꯦ
ꯀꯩ ꯍꯥꯏꯔꯛꯀꯦ
ꯍꯤꯗꯥꯛ ꯍꯤꯗꯥꯛꯇꯣ ꯍꯥꯟꯅ ꯆꯥꯎ ꯍꯥꯏꯌꯦ ꯑꯗꯨꯒ ꯌꯨꯔꯤꯟ ꯇꯦꯁ ꯇꯧ ꯊꯣꯛꯁꯦ ꯍꯥꯏꯌꯦ ꯌꯨꯡ ꯍꯥꯜꯂꯛꯄ ꯀꯥꯟꯗ ꯅꯥꯕꯗꯣ ꯗꯨꯝ ꯌꯨꯡ ꯍꯥꯥꯟꯅꯤꯡꯉꯒ ꯑꯗꯨꯝ ꯂꯩꯕꯗꯣ
ꯇꯦꯁ ꯇꯧꯔꯒ ꯇꯦꯁ ꯇꯧꯕꯗꯨꯅ ꯍꯌꯦꯡ ꯇꯧꯗꯣꯏꯔꯥ
ꯅꯠꯇꯦ ꯅꯨꯃꯤꯠ ꯑꯍꯨꯝ ꯂꯣꯟꯅꯅ
ꯎꯝ ꯊꯛꯇꯥ
ꯑꯗꯨꯏ ꯃꯊꯛꯇ ꯑꯩꯗꯣ ꯐꯤꯚꯔ ꯑꯃꯨꯛ ꯇꯧꯁꯜꯂꯦ ꯇꯨꯀꯦ
ꯅꯥꯕ ꯌꯥꯗꯦꯀꯣ
ꯑꯩꯅ ꯆꯦꯠ ꯖꯤ ꯄꯤ ꯗꯤ ꯗꯥ ꯌꯦꯡꯉꯦꯕꯀꯣ ꯍꯪꯐꯝ ꯂꯩꯇ꯭ꯔꯥꯕ ꯈꯪꯕ꯭ꯔꯥ ꯑꯩꯗꯣ ꯍꯪꯐꯝ ꯂꯩꯇꯕꯒꯤ ꯆꯦꯠ ꯖꯤ ꯄꯤ ꯗꯤ ꯗꯥ ꯍꯪꯉꯦ ꯑꯗꯨꯒ ꯐꯤꯚꯔ ꯌꯥꯎꯔꯛꯑꯗꯤ ꯗꯣꯛꯇꯔꯗ ꯌꯦꯡꯉꯣꯅꯣꯅ ꯆꯦꯠ ꯖꯤ ꯄꯤ ꯇꯤ ꯅ ꯍꯥꯏꯔꯛꯄ ꯑꯩꯒꯤ ꯐ꯭ꯔꯦꯟꯅꯦ ꯆꯦꯠ ꯖꯤ ꯄꯤ ꯇꯤꯁꯦ
ꯀꯩꯁꯨ ꯇꯧ ꯑꯗꯩ ꯍꯤꯗꯥꯛ ꯆꯥ
ꯍꯨꯖꯤꯛꯇꯤ ꯐꯒ꯭ꯔꯦ ꯑꯗꯨ ꯈꯤꯇꯪꯗꯤ ꯂꯩꯔꯤ
ꯀꯩꯁꯨ ꯇꯧꯔꯔꯣꯏ ꯍꯤꯗꯥꯛ ꯆꯥꯈ꯭ꯔꯥꯅꯤꯅ
ꯎꯝ ꯍꯥꯏꯗꯤ ꯂꯩꯕꯗꯣ ꯇꯣꯉꯥꯜꯂꯕꯅꯤꯅꯦ
ꯎꯝ ꯅꯥꯕ ꯌꯥꯗꯦꯍꯦ
ꯑꯩꯅ ꯍꯦꯟꯅ ꯅꯅꯤꯡꯗ꯭ꯔꯤꯅꯤꯅꯦ
ꯎꯝ ꯅꯥꯕ ꯌꯥꯗꯦ ꯏꯟꯚꯥꯏꯔꯣꯟꯃꯦꯟꯒ ꯆꯦꯟꯖ ꯇꯧꯕꯅꯦ ꯀ꯭ꯂꯥꯏꯃꯦꯠꯀꯥ ꯆꯦꯟꯖ ꯇꯧꯕꯅꯦ ꯍꯟꯗꯛ ꯁꯥꯔꯦ ꯁꯥꯕꯅꯦ ꯆꯥꯛꯇꯤ ꯀꯩ ꯍꯤꯟꯖꯥꯡ
ꯑꯂꯨ ꯆꯥꯏ
ꯆꯥꯛꯇꯤ ꯍꯟꯕ꯭ꯔꯥ ꯀꯃꯥꯏꯟ ꯇꯧꯒꯦ ꯌꯥꯝ ꯆꯥꯕ꯭ꯔꯥ
ꯅꯣꯔꯃꯦꯜꯗꯅꯦꯗ
ꯍꯣꯏ ꯅꯥꯔꯁꯨ ꯆꯥꯛꯇꯤ ꯍꯠꯒꯅꯨꯀꯣ ꯍꯜꯂꯣꯏꯗꯕꯅꯤ ꯆꯥꯛꯇꯤ
ꯑꯗꯨꯝ ꯆꯥꯕ ꯉꯝꯕꯒꯤ ꯆꯥꯡꯗ ꯑꯗꯨꯝ ꯆꯥꯔꯦ
ꯎꯝ ꯑꯗꯨꯃꯥꯏꯟ ꯆꯥꯒꯗꯕꯅꯦ ꯁꯤꯒꯤꯗꯃꯛ ꯋꯥꯔꯤꯅꯦꯕ ꯅꯪ ꯄꯨꯟꯁꯤ ꯍꯥꯏꯖꯦ ꯅꯪꯒ
ꯑꯗꯨꯒꯤ ꯃꯆꯥ ꯄ꯭ꯔꯣꯕꯂꯦꯝ ꯃꯆꯥ ꯗꯨꯕꯨ ꯍꯦꯟꯅ ꯈꯟꯖꯤꯟꯒꯅꯨꯀꯣ ꯀꯩꯁꯨ ꯇꯧꯔꯣꯏ ꯍꯤꯗꯥꯛ ꯆꯥꯔꯒ ꯗꯣꯛꯇꯔꯗ ꯌꯦꯡꯉꯦꯅ ꯍꯌꯦꯡꯗꯤ ꯐꯔꯥꯅꯤ
ꯑꯩꯗꯣ ꯑꯥ
ꯉꯁꯥꯏꯗꯣ ꯌꯥꯝ ꯉꯝꯃꯛꯇ꯭ꯔꯥꯕ ꯉꯪꯉ꯭ꯔꯣ
ꯎꯝ
ꯇꯤꯗꯤ ꯆꯠꯄ꯭ꯔꯥ ꯉꯁꯦ
ꯎꯝ ꯉꯟꯅ ꯍꯜꯂꯛꯑꯦ ꯁꯨꯤꯇꯤ ꯁꯨꯇꯤ ꯂꯧꯔꯒ ꯂꯥꯛꯑꯦ
ꯌꯦꯡꯁꯤ ꯆꯔꯆ ꯀꯥꯒꯗ꯭ꯔꯣ ꯁꯨꯇꯤ ꯆꯠꯀꯥꯗ꯭ꯔꯣ
ꯎꯝ ꯍꯥꯏꯅꯦ ꯍꯧꯖꯤꯛ ꯂꯧꯕꯗꯣ
ꯆꯆꯥꯁꯤꯒ ꯅꯠꯇ꯭ꯔꯒ ꯅꯪ ꯂꯩ ꯐꯝꯗꯕ
ꯎꯝ
ꯆꯥꯁ ꯅꯛꯇ꯭ꯔꯣ ꯅꯪ ꯂꯩꯐꯝ
ꯂꯩꯇꯤꯌꯦ ꯆꯥꯔꯖ ꯂꯩꯇꯦ
ꯑꯗꯨꯗꯤ ꯑꯩꯈꯣꯏꯗ
ꯑꯣꯛꯀꯦ ꯅꯪ ꯆ꯭ꯔꯆ ꯆꯠꯀꯗ꯭ꯔꯣ ꯕꯣꯜ ꯌꯦꯡꯉꯣꯏꯗ꯭ꯔꯣ
ꯑꯌꯨꯛ ꯑꯌꯨꯛꯅꯦ ꯆꯥ꯭ꯔꯆꯁꯦ ꯆꯠꯄ ꯌꯥꯔꯒꯗꯤ ꯅꯨꯡꯊꯤꯜ ꯆꯠꯄ ꯌꯥꯒꯅꯤ ꯕꯣꯜꯗꯤ ꯑꯌꯨꯛ ꯅꯠꯇ꯭ꯔꯣ ꯍꯌꯦꯡ ꯍꯧꯒꯠꯄ ꯉꯝꯗꯧ ꯃꯥꯟꯗꯦ ꯄꯨꯡ ꯃꯉꯥ ꯃꯈꯥꯏꯗ ꯀꯥꯏꯗ ꯀꯥꯏꯅꯣ ꯃꯉꯥ ꯃꯈꯥꯏꯗ ꯀꯅꯥꯅ ꯑꯁ ꯉꯝꯗꯣꯏꯅꯣ
ꯃꯣꯏꯗꯗꯤ ꯑꯌꯨꯛ ꯇꯧꯔꯤꯗꯣ ꯃꯣꯏꯗꯗꯤ ꯀꯩꯅꯣ ꯑꯣꯏꯔꯝꯗꯣꯏꯖꯥꯠꯗꯣ ꯅꯨꯡꯊꯤꯟꯒꯨꯝꯕ ꯑꯣꯏꯔꯝꯗꯣꯏꯔꯣ ꯀꯔꯤ ꯑꯣꯏ
ꯍꯣꯏ ꯑꯣꯏꯔꯝꯒꯅꯤ ꯁꯇꯔꯗꯦꯒꯨꯝꯕ ꯑꯩ ꯈꯪꯗꯦꯅꯦ ꯁꯇꯔꯗꯦ ꯁꯟꯗꯦ ꯑꯗꯨꯝ ꯁꯥꯟꯔ ꯈꯪꯒꯅꯤ ꯐꯤꯐꯥꯗꯁꯨ ꯍꯌꯦꯡꯁꯦ ꯑꯩꯈꯣꯏꯒꯤꯗꯤ ꯁꯟꯗꯦꯅꯦꯕꯀꯣ ꯃꯣꯏꯒꯤꯅ
ꯎꯝ
ꯁꯟꯗꯦꯁꯦ ꯍꯌꯦꯡꯁꯦ ꯈꯪꯗꯦꯅꯦ ꯁꯟꯗꯦꯗꯁꯨ ꯁꯥꯟꯅꯕ ꯃꯥꯜꯂꯦ ꯑꯩꯈꯣꯏꯒꯤꯗꯤ ꯁꯟꯗꯦ ꯇꯥꯔꯦꯕ ꯍꯌꯦꯡꯖꯦ ꯃꯣꯏꯗ ꯁꯟꯗꯦ ꯅꯠꯇꯕ꯭ꯔ ꯈꯪꯗꯦ
ꯌꯦꯡꯒꯗ꯭ꯔꯣ ꯅꯪꯗꯤ ꯕꯣꯜ
ꯕꯣꯜ ꯌꯦꯡꯕꯗ
ꯉꯝꯃꯔꯣꯏꯗ
ꯅꯪ ꯌꯦꯡꯒꯦ ꯍꯥꯏꯔꯗꯤ ꯄꯨꯡ ꯇꯔꯦꯠ ꯃꯈꯥꯏꯗ ꯑꯃ ꯂꯩꯕꯅꯦ ꯃꯦꯁꯤꯒꯤ
ꯌꯦꯡꯅꯤꯡꯉꯗꯤ ꯌꯦꯡꯒꯦ
ꯔꯣꯅꯥꯟꯗꯣꯒꯤꯅ ꯄꯨꯡ ꯑꯍꯨꯝ ꯃꯉꯥ ꯀꯩꯁꯨ ꯈꯟꯗꯦꯗ ꯌꯦꯡꯗ꯭ꯔꯦꯗ
ꯎꯝ ꯕꯤꯠ ꯂꯩꯌꯦ ꯍꯥꯏꯕ ꯈꯇꯪ
ꯑꯗꯨꯏ ꯁꯔꯨꯛꯇ ꯅꯪ ꯇꯝꯕꯗꯣ ꯐꯖꯅ ꯇꯨꯝꯃꯣ ꯑꯗꯨꯗ ꯑꯅꯥꯕꯗꯣ ꯍꯥꯟꯅ ꯐꯅꯕ ꯕꯣꯜꯒꯤ ꯀꯣꯟꯅ ꯑꯃꯨꯛ ꯌꯦꯡꯕꯁꯨ ꯌꯥꯏ ꯅꯠꯇ꯭ꯔꯥ
ꯎꯝ
ꯎꯝ
ꯍꯌꯦꯟꯗꯤ ꯅꯪꯗꯣ ꯑꯗꯨꯝ ꯂꯩꯒꯗ꯭ꯔꯣ ꯁꯤꯡꯖꯨ ꯆꯥꯕ ꯆꯠꯄꯗꯣ
ꯁꯤꯡꯖꯨꯒꯁꯦ ꯁꯤꯡꯖꯨꯒꯁꯦ ꯆꯥꯗ ꯆꯥꯅꯤꯡꯉꯦ ꯑꯁꯥꯕꯁꯦ ꯑꯝ ꯆꯥꯕ ꯉꯝꯗꯣꯏꯅꯦ ꯑꯁꯥꯕꯁꯦ ꯃꯤꯒꯨꯝꯅ ꯆꯥꯕ ꯍꯩꯇꯕ ꯆꯥꯗꯤ ꯆꯥꯏꯌꯦ ꯁꯤꯡꯖꯨ ꯍꯌꯦꯡꯁꯦ ꯉꯁꯥꯏꯀꯣ
ꯎꯝ
ꯁꯧꯒꯔꯤ ꯁꯧꯒꯔꯤ ꯑꯀꯪꯕꯗꯣ
ꯎꯝ
ꯑꯗ ꯁꯤꯡꯖꯨ ꯆꯥꯏ ꯑꯁ ꯈꯨꯍꯥꯎ ꯁꯤꯗꯤ ꯑꯗꯨꯁꯨ ꯑꯩꯅ ꯁꯦꯝꯕ
ꯕ꯭ꯔꯗꯔꯗꯤ ꯂꯩꯕ꯭ꯔꯣ
ꯕ꯭ꯔꯗꯔ ꯏꯅꯥꯎ ꯄꯥ ꯂꯩ ꯏꯅꯥꯎꯄꯥꯒ ꯏꯆꯦꯒꯤ ꯏꯆꯦ ꯑꯍꯟꯒꯤ ꯑꯇꯣꯝꯕꯗ ꯑꯗꯨꯁꯨ ꯂꯩ
ꯎꯝ
ꯑꯇꯣꯝꯕꯗꯣ ꯍꯌꯦꯡ ꯍꯟꯅꯤꯡꯉꯤ ꯃꯥ ꯁ꯭ꯀꯨꯜꯗ ꯁ꯭ꯀꯨꯜꯗ ꯑꯗꯨꯒ ꯑꯩꯒ ꯏꯅꯥꯎꯄꯥ ꯈꯛꯇ ꯑꯃꯨꯛ ꯂꯩꯔꯅꯤ ꯍꯥꯟꯅꯗꯤ ꯃꯤ ꯌꯥꯝꯃꯕꯅꯦ ꯏꯆꯦ ꯏꯆꯦ ꯑꯃ ꯂꯩꯌꯦ ꯃꯆꯥꯅꯨꯄꯤꯗꯁꯨ ꯂꯩꯔꯦ ꯍꯧꯖꯤꯛ ꯂꯩꯔꯤꯕ ꯑꯇꯣꯝꯕ ꯃꯌꯥꯝꯕꯁꯨ ꯂꯩꯌꯦ ꯃꯤ ꯇꯔꯨꯛꯅꯦ ꯂꯩꯥꯔꯤꯁꯦ ꯍꯥꯟꯅꯗꯒꯤ ꯄꯨꯡ ꯀꯌꯥ ꯇꯨꯝꯗꯦ ꯅꯪ
ꯈꯪꯗꯦ ꯕꯔꯣ ꯊꯥꯗ꯭ꯔꯤꯀꯥꯟꯖ ꯇꯨꯝꯕ
ꯄꯨꯡ ꯕꯥꯔꯣ ꯑꯩꯁꯨ ꯉꯁꯤ ꯉꯟꯗꯣꯏꯅꯤ ꯍꯟꯗꯛ ꯕꯣꯜ ꯁꯅꯕꯅꯤꯅ ꯑꯁ ꯋꯥꯏꯌꯦ
ꯁꯥꯟꯅꯕꯕꯨ ꯌꯥꯝ ꯋꯥꯕ ꯅꯠꯇꯦꯗ ꯌꯦꯡꯕꯒꯅ
ꯇꯨꯝꯅꯤꯡꯉ ꯃꯥꯂꯦ ꯅꯪꯁꯦ
ꯑꯩ ꯀꯩꯅꯣ ꯄꯨꯡ ꯑꯃ ꯃꯈꯥꯏ ꯂꯦꯞꯇꯕꯤꯗ ꯁꯥꯟꯅꯔꯅꯦ ꯑꯁ ꯑꯁ ꯉꯔꯥꯡ ꯋꯥꯃꯟꯗꯅ ꯇꯨꯝꯕꯗꯣ ꯇꯨꯝꯕ ꯌꯥꯗ꯭ꯔꯦ ꯋꯥꯃꯟꯕꯩꯗꯣ
ꯑꯗ ꯉꯁꯤꯗꯤ ꯁꯤ ꯌꯥꯝ ꯀꯟꯅ ꯁꯥꯟꯅꯗ꯭ꯔꯦ
ꯍꯌꯦꯡꯗꯤ ꯀꯥꯏ ꯆꯠꯇꯣꯏꯅꯣ ꯅꯪ
ꯈꯪꯗꯦ ꯆꯥꯐꯝ ꯂꯩꯇꯦ ꯀꯥꯏꯗ ꯀꯣꯏꯁꯤꯔꯥ
ꯑ
ꯀꯥꯏꯗ ꯀꯣꯏꯔꯨꯁꯔ ꯈꯪꯗꯦ ꯎꯝ ꯑꯩ ꯁꯥꯏꯒ ꯂꯩꯔꯗꯤ ꯁꯥꯏ ꯈꯣꯏꯗ ꯆꯠꯄ ꯌꯥꯕ ꯁꯥꯏꯁꯨ ꯂꯩꯇꯦ꯫
ꯄꯩꯁꯥ ꯄꯩꯁꯥ ꯇꯤꯡꯅꯕ
ꯄꯩꯁꯥ ꯍꯣꯏ ꯁꯥꯏ ꯂꯩꯕꯁꯨ ꯄꯩꯁꯥ ꯇꯤꯡꯕ ꯃꯥꯂꯦꯀꯣ꯫ ꯑꯦ ꯃꯤ ꯁꯥꯏ ꯁꯥꯏ ꯈꯔꯗꯤ ꯄꯩꯁꯥ ꯆꯥꯗꯦ ꯈꯔꯗꯤ ꯌꯥꯝ ꯆꯥꯕ ꯃꯤ ꯂꯩ ꯃꯥꯂꯦ꯫ ꯑꯩꯗꯤ ꯈꯟꯗꯦꯕꯣ
ꯂꯩꯕꯅꯤ
ꯑꯗꯨꯗꯤ ꯑꯩꯗꯤ ꯂꯥꯏꯔꯕꯅꯤꯅ ꯅꯨꯄꯤꯒꯁꯦ ꯐꯪꯖꯗ꯭ꯔꯦ꯫
ꯁꯣꯏꯗꯅ
ꯆꯥꯄꯣꯠ ꯆꯕ ꯆꯠꯂꯅꯤ ꯆꯠꯇꯗꯤ ꯌꯥꯔꯣꯏ ꯅꯨꯡꯁꯤ ꯅꯔꯕꯅꯤꯅ꯫ ꯅꯣꯡꯃꯇꯪ ꯑꯣꯏꯔꯁꯨ ꯀꯣꯏꯊꯣꯛꯄ
ꯎꯝ
ꯈꯜꯂꯨ